ꯀꯠ
ꯍꯣꯏ
ꯀꯟꯇꯦꯟꯒꯤꯗꯣ
ꯍꯥꯥ
ꯗꯦꯝ ꯀꯤꯗꯣ
ꯑꯥ
ꯃꯣꯏꯒꯤ ꯐꯥꯔꯁ ꯁꯦꯃꯤꯁꯇꯔꯗꯒꯤ ꯃꯣꯏꯒꯤ ꯃꯃꯥꯡꯒꯤ ꯁꯦꯅꯤꯌꯔ ꯀꯥꯡꯕꯨꯗꯣ ꯑꯗꯨꯝ ꯃꯣꯏ ꯄꯨꯟꯅ ꯑꯗꯨꯝ ꯂꯩꯃꯤꯟꯅꯕ꯭ꯔꯥ ꯅꯠꯇ꯭ꯔꯥ ꯀꯃꯥꯏꯅ ꯇꯧꯒꯦ ꯂꯩꯕꯒꯤ ꯃꯑꯣꯡꯗꯣ
ꯑꯗꯨ ꯑꯩ ꯈꯪꯗꯦ ꯑꯗꯣ ꯏꯃꯥꯟꯅꯕꯤꯕꯨꯗꯤ ꯂꯩꯔꯛꯄꯅꯦ ꯍꯪ ꯍꯪꯕꯤꯔꯛꯑꯣ ꯍꯥꯏꯔꯣ
ꯀꯩꯗ ꯃꯣꯏ ꯀꯩꯗ ꯂꯩꯔꯀꯦ
ꯍꯣꯁꯇꯦꯜꯗ ꯂꯩꯔꯛꯏꯅꯦ
ꯍꯧꯖꯤꯛꯀꯤ ꯑꯉꯥꯡꯗꯣ ꯑꯥꯥꯁ ꯂꯧꯗꯣꯏꯅꯦꯕ
ꯎꯝ ꯀꯩ ꯁꯕꯖꯦꯛ
ꯃꯥꯖꯦ ꯃꯅꯤꯄꯨꯔꯗ ꯑꯣꯅ꯭ꯔꯁ ꯇꯧꯅꯤ ꯍꯥꯏꯕꯅꯦ
ꯎꯝ ꯀꯥꯏꯗꯩꯅꯣ
ꯍꯤꯌꯥꯡꯂꯝꯗꯒꯤ
ꯎ ꯍꯤꯌꯥ ꯅꯨꯄꯤ ꯀꯣꯏꯔꯕꯣꯏꯔꯦ
ꯍꯣꯏ
ꯀꯩꯖꯥꯡ ꯆꯥꯔꯦꯕ
ꯈꯥꯃꯦꯟꯑꯁꯤꯟꯕ ꯍꯥꯏꯔꯛꯑꯣ ꯀꯔꯤ ꯀꯃꯥꯏꯅ ꯇꯧꯒꯦ ꯍꯥꯏꯗꯣ ꯀꯣꯔꯤꯅꯣꯅꯦ
ꯑꯩ ꯈꯪꯗꯦꯌꯦ ꯍꯣꯁꯇꯦꯜꯒꯤꯗꯣ ꯐꯖꯅ
ꯅꯪ ꯖꯤꯔꯦꯜ ꯂꯩ ꯍꯥꯏꯗꯨꯅ ꯀꯌꯥꯝ ꯂꯥꯞꯅꯒꯦ
ꯑꯣꯄꯣꯖꯤꯠꯇ ꯆꯪꯕ ꯑꯃ ꯂꯩꯕꯅꯦꯕ ꯂꯝꯕꯤ ꯑꯁꯥꯡꯕ ꯑꯃ ꯑꯗꯨꯗ
ꯑꯗꯨꯒ ꯃꯣꯏꯒꯤ ꯑꯣꯏꯅ ꯍꯣꯁꯇꯦꯜ ꯑꯣꯏꯅ ꯑꯉꯥꯡꯈꯩ ꯍꯣꯁꯇꯦꯜ ꯑꯣꯏꯅ ꯑꯩꯈꯣꯏ ꯀ꯭ꯂꯥꯁ ꯑꯦꯂꯚꯦꯟ ꯇꯨꯌꯦꯜꯞꯇ ꯍꯣꯁꯇꯦꯜ ꯑꯣꯏꯅ ꯊꯝꯕꯗꯣ
ꯑ
ꯑꯗꯨꯃꯥꯏꯅꯒꯝ ꯊꯝꯕ ꯂꯩꯕ
ꯀꯩꯅꯣ ꯇꯔ ꯔꯦꯟ ꯃꯄꯥꯟꯗ
ꯃꯄꯥꯟꯗ
ꯑꯝ ꯂꯩꯕꯅꯤꯗ ꯑꯗꯨꯗꯤ ꯄꯌꯥꯝ
ꯑ
ꯍꯣꯁꯇꯦꯜ ꯂꯩꯅꯤꯡꯉꯦ ꯍꯥꯏꯔꯕ
ꯑꯝꯃ
ꯍꯣꯁꯇꯦꯜꯗ ꯂꯩꯅꯤꯡꯉꯦ ꯍꯥꯏꯔꯣ
ꯍꯣꯏ ꯏ
ꯃꯍꯦꯛ ꯏꯗꯣ ꯌꯥꯝ ꯇꯥꯔꯦ
ꯇꯕꯔꯣ ꯀꯃ ꯔꯦꯟꯠ ꯂꯩꯕꯗꯨꯒꯤꯅꯦ
ꯑꯝ
ꯇꯥꯔꯕꯣ
ꯇꯔꯦ
ꯔꯦꯟꯠ ꯇ ꯂꯩꯕꯗꯨꯗꯤ ꯌꯥꯗ꯭ꯔꯦ ꯍꯥꯏꯕ ꯃꯥꯃꯥ ꯃꯥꯄ
ꯑꯣ
ꯐ ꯃꯅꯨꯡꯒꯤꯏ ꯅꯛꯅꯕꯥꯔꯕ
ꯅꯛꯅꯕꯅꯤ ꯑꯗꯨꯝ ꯍꯦꯛ ꯑꯣꯄꯣꯖꯤꯖ ꯄꯣꯖꯤꯠꯇꯅꯦ ꯆ ꯆꯪꯕ ꯃ ꯍꯥꯑ
ꯌꯥꯝ ꯉꯥꯑꯣꯁꯣꯟꯅꯕꯔꯕ
ꯈꯪꯗꯦ ꯑꯗꯨꯗꯤ
ꯆꯦꯛꯁꯤꯟꯕ ꯆꯦꯛꯁꯤꯟꯗꯕ꯭ꯔꯥ ꯍꯪꯕꯅꯦ
ꯕꯤ ꯑꯦ ꯑꯦꯂꯚꯦꯟ ꯈꯪꯗꯦ ꯀꯩꯅꯣ ꯍꯧꯖꯤꯛꯀꯤ ꯑꯦꯂꯚꯦꯟ ꯇꯨꯋꯦꯜꯞ ꯇꯝꯕ ꯍꯣꯁꯇꯦꯜ ꯂꯩꯕꯐꯥꯎꯗ ꯀꯩꯁꯨ ꯌꯥꯝꯝ ꯇꯦꯛꯁꯤꯟꯈ꯭ꯔꯀꯥꯟꯁꯤꯗ
ꯌꯥꯔ ꯑꯗꯨꯗꯒꯤ ꯑꯗꯨꯛꯀꯤ ꯀꯦꯝꯄꯁꯇꯨꯗ ꯂꯩꯕ ꯐꯔꯦ
ꯀꯦꯝꯄꯁꯇꯨꯗ ꯀꯦꯝꯄꯁꯇꯨꯕꯨꯗꯤ ꯍꯣꯏ ꯃꯣꯏ ꯄꯨꯡ ꯃꯇꯝꯒ ꯂꯩꯕꯅꯤ ꯑꯗꯨ ꯑꯗꯨ ꯑꯗꯨ ꯍꯣꯁꯇꯦꯜꯒꯨꯝꯕ ꯔꯦꯟꯀꯨꯝꯕ ꯍꯥꯏꯁꯤꯗꯤ ꯃꯄꯨ ꯃꯄꯨꯒꯤ ꯃꯈꯥ ꯄꯣꯜꯂꯦ ꯃꯄꯥꯟꯗ ꯂꯩꯕꯈꯩꯗꯤ
ꯑꯣ ꯏꯁꯀꯨꯜ ꯐ ꯄꯂꯦꯁꯀꯤꯗꯅ ꯐꯇꯣ ꯃꯥꯁꯂ
ꯑ ꯄꯥꯈꯠꯆꯔꯤꯕ
ꯄꯈꯦꯂꯨꯗꯦ
ꯑꯝ ꯃꯣꯏ ꯍꯣꯁꯇꯦꯜꯒꯤꯗꯤ ꯃꯣꯏ ꯍꯣꯁꯇꯦꯜ ꯅꯨꯄꯥꯒꯤꯒ ꯍꯣꯁꯇꯦꯜ ꯅꯨꯄꯤꯒꯤꯒ ꯑꯃꯨꯛ ꯑꯃꯨꯛ ꯐꯪꯁꯟꯒ ꯇꯧꯃꯤꯟꯅꯕꯅꯦ ꯑꯗꯨꯖꯨ ꯑꯃꯨꯛ ꯄꯥꯈꯠꯂꯕ꯭ꯔ
ꯑ ꯑꯗꯩ ꯑꯇꯣꯞꯄ ꯁꯥꯏꯠꯇꯀꯤꯗꯨꯅ ꯅꯨꯄꯥ ꯉꯥꯛꯇ ꯊꯝꯕ ꯅꯨꯄꯤ ꯉꯥꯛꯇ ꯊꯝꯕ
ꯅꯨꯄꯤ ꯉꯥꯛꯇ ꯂꯩꯕ ꯍꯣꯁꯇꯦꯜꯁꯨ ꯂꯩ ꯐꯦꯃꯤꯂꯤ ꯂꯩꯕ ꯀꯩꯅꯣꯁꯨ ꯂꯩ ꯅꯨꯄꯥ ꯉꯥꯛꯇ ꯂꯩꯕ ꯍꯣꯁꯇꯦꯜꯁꯨ ꯂꯩ ꯌꯥꯝ ꯂꯩꯕꯅꯤ
ꯑꯗꯣ ꯅꯨꯄꯤ ꯉꯥꯛꯇ ꯂꯩꯕꯗꯣ ꯆꯥꯛ ꯏꯁꯤꯡ ꯃꯣꯏ ꯑꯗꯨꯅ ꯄꯤꯒꯗꯣꯏ ꯅꯠꯇ꯭ꯔꯕ
ꯄꯤꯖꯕꯅꯦ ꯑꯗꯣ ꯑꯩꯅ ꯈꯪꯕ ꯍꯣꯁꯇꯦꯜꯗꯨꯗꯤꯅꯦ
ꯑꯝ꯫
ꯑꯣ ꯑꯣ ꯑꯃ ꯂꯩꯕꯅꯦ ꯑꯃ ꯂꯩꯕꯅꯦ ꯑꯩꯅ ꯂꯩꯔꯝꯕ ꯔꯦꯟꯠꯇꯨꯒꯤ ꯑꯣꯄꯣꯖꯤꯠꯇ ꯑꯃꯨꯛ ꯍꯣꯁꯇꯦꯜꯅꯦ ꯍꯥꯏꯕ ꯑꯃ ꯅꯨꯄꯤ ꯉꯥꯛꯇ ꯂꯩꯕ
ꯑꯗꯨꯗꯅ ꯐꯗꯧ ꯃꯥꯟꯖꯜꯂꯛꯑꯦ
ꯍꯥꯥ
ꯑꯗꯅ ꯐꯗꯩ ꯃꯥꯟꯁꯜꯂꯛꯑꯦ
ꯃꯁꯤ ꯉꯥꯎꯔꯦ
ꯅꯪꯅ ꯂꯩꯔꯤꯗꯣ ꯐꯥꯁ ꯒꯦꯠ ꯇꯔꯥ
ꯐꯥꯁ ꯒꯦꯠ ꯇꯔꯥꯕꯨ ꯀꯩꯅꯣ ꯊꯥꯡꯃꯩꯕꯟꯗ
ꯎꯝ
ꯀꯔꯣꯝ ꯊꯥꯡꯃꯩꯕꯟ ꯔꯣꯝꯗꯔꯕ ꯑꯁꯣꯝ ꯅꯥꯀꯟ
ꯊꯥꯡꯃꯩꯕꯟꯔꯣꯝꯗ ꯃꯦꯟꯒꯦꯠꯇ
ꯑꯣ ꯅꯛꯅꯕ꯭ꯔꯕ ꯌꯥꯝ
ꯅꯛꯑꯦ
ꯑ
ꯐꯖꯅ ꯄꯤꯅꯗ꯭ꯔꯦꯅ ꯍꯥꯏꯗꯤ ꯌꯥꯝ ꯀꯨꯞꯅꯒ ꯊꯤꯕꯤꯔꯦ
ꯎꯝ
ꯀꯩ ꯍꯥꯏꯅꯣ
ꯀꯩꯅꯣꯝ ꯍꯥꯏꯒꯤꯗ꯭ꯔꯣ ꯇꯥꯍꯧꯗ꯭ꯔꯦꯕ ꯌꯥꯝꯀꯨꯞꯅ ꯊꯤꯕꯤ ꯀꯩꯗꯧꯋꯦꯕ
ꯀꯨꯞꯅ ꯊꯤꯔꯤ ꯅꯠꯇ꯭ꯔ ꯍꯥꯏꯕ
ꯃꯅꯤꯄꯨꯔꯤ ꯂꯧꯕꯗꯣ ꯐꯩꯗ ꯍꯧꯖꯤꯛꯀꯥꯟ ꯃꯅꯤꯄꯨꯔꯤ ꯃꯤ ꯌꯥꯝ ꯇꯝꯅꯔꯝꯅꯤ
ꯃꯅꯤꯄꯨꯔꯗ ꯑꯣꯅꯔꯁ ꯇꯧꯔꯦꯗꯅ
ꯎꯝ
ꯑꯗꯨꯅ ꯗꯥꯏꯠ
ꯌꯥꯏ ꯑꯗꯨꯒ ꯑꯣꯖꯥ ꯑꯣꯏꯕ ꯌꯥꯏ
ꯄ꯭ꯔꯥꯏꯚꯦꯠ ꯄ꯭ꯔꯥꯏꯚꯦꯠ ꯑꯣꯖꯥ ꯑꯣꯏꯕ ꯌꯥꯔꯦ ꯑꯗꯒꯤ ꯊꯕꯛ ꯀꯧꯔꯛ ꯀꯥꯟꯗ ꯊꯥꯖꯜꯂꯁꯨ ꯌꯥꯔꯦꯗꯅ
ꯎꯝ ꯑꯗꯣ ꯑꯦꯝ ꯑꯦꯒꯨꯝꯕ ꯇꯧꯊꯔꯁꯨ ꯌꯥꯏꯗꯅ ꯅꯦꯠꯀꯨꯝꯕꯗꯣ ꯃꯅꯤꯄꯨꯔꯤ ꯂꯧꯕ ꯍꯥꯏꯁꯤꯗꯤ ꯃꯅꯤꯄꯨ ꯌꯨꯅꯤꯚꯔꯁꯤꯇꯤꯒꯨꯝꯕ ꯗꯤ ꯑꯦꯝ ꯒꯨꯝꯕ ꯑꯩꯈꯣꯏ ꯃꯅꯤꯄꯨꯔꯗ ꯇꯝꯃꯛꯑꯅꯤ ꯑꯗꯒꯤ ꯎꯝ ꯑꯁꯥꯝ ꯗ ꯈꯔ ꯇꯝꯃꯦ ꯑꯗꯨ ꯂꯣꯏꯔꯦ ꯑꯗꯨꯗꯤ ꯅꯦꯠ ꯀꯨꯝꯕ ꯐꯥꯎꯕꯁꯨ ꯑꯗꯨꯝ ꯀꯟꯅ ꯍꯣꯠꯅꯔꯗꯤ ꯌꯥꯝ ꯂꯥꯏꯔꯕꯅꯦ ꯄꯔꯣꯐꯦꯁꯔ ꯒꯤꯅꯤ
ꯑ
ꯍꯥ ꯅꯪꯅ ꯉꯥꯡꯉꯤꯗꯣ ꯇꯥꯗꯦ
ꯀꯦ ꯍꯥꯏꯅꯣ
ꯑꯥꯃꯨꯛ ꯇꯝꯕ ꯀꯩꯗꯧꯗꯣꯏꯅꯣ ꯍꯥꯏꯕꯅꯤꯗ
ꯄ꯭ꯔꯣꯐꯦꯁꯔꯒꯨꯝꯕ ꯑꯣꯏꯗꯣꯏꯅꯤ ꯀꯩꯅꯣ
ꯌꯥꯔꯦ ꯌꯥꯔꯦ ꯄꯔꯣꯐꯦꯁꯔꯒ ꯄꯥꯝꯖꯗ꯭ꯔꯦ
ꯑ ꯍꯟꯗꯛ ꯇꯨꯌꯦꯜꯞ ꯊꯥꯕ ꯑꯉꯥꯡꯅꯤꯅꯦ
ꯃꯥꯅꯦ ꯑꯉꯥꯪꯗꯩꯩ ꯑꯣꯏꯅꯥ ꯆꯔ ꯁꯦꯝ ꯁꯦꯝꯒꯠꯇꯔ꯭ꯗꯤ ꯌꯥꯗꯔ꯭ꯦ
ꯑꯣ ꯁꯦꯝꯃꯣ ꯁꯦꯝꯃꯣ
ꯁꯪ ꯇꯥꯒꯩꯗꯔꯕ
ꯂꯣꯏꯁꯟꯒꯔꯕꯅꯤꯌꯦ
ꯑꯗꯨ ꯄꯤꯌꯥ ꯑꯣꯖ ꯑꯣꯏꯔꯤꯔꯣ
ꯍꯥꯥ
ꯑꯣꯖꯥ ꯑꯣꯏꯔꯕꯥ
ꯀꯩꯅꯣ ꯍꯥꯏꯗꯣ
ꯖꯅꯄ꯭ꯌꯥꯗꯣ ꯑꯣꯖꯥ ꯑꯣꯏꯒꯔꯕ ꯍꯥꯏꯕꯅꯤꯅꯦ
ꯈꯪꯗꯦꯗ ꯗꯅꯄꯤꯌꯥꯒ ꯄꯥꯎ ꯐꯥꯎꯅꯈꯤꯗꯕ ꯀꯨꯏꯔꯦ
ꯃꯥꯗꯣ ꯑ ꯀꯩꯅꯣꯗ ꯑꯕ ꯕꯤꯗꯔꯥ ꯏꯟꯁ ꯇꯥꯗꯔꯥ ꯀꯩꯅꯣ ꯐꯔꯦꯟ ꯑꯣꯏꯌꯦꯕꯥ ꯀꯣ
ꯎꯝ
ꯑꯉꯥꯡ ꯂꯥꯏꯔꯤꯛ ꯇꯛꯄꯩ ꯊꯒꯠꯂꯛꯄ ꯍꯥꯏ ꯇꯥꯔꯦ ꯁꯨꯝ ꯑꯗꯨ
ꯑꯣ ꯕꯤ ꯑꯦꯗ ꯀꯨꯝꯕ ꯇꯧꯔꯝꯒꯅꯤ ꯃ
ꯕꯤ ꯑꯦ ꯇꯧꯕꯒꯤ ꯏꯟꯇꯔꯟ ꯆꯠꯄꯒꯤ ꯑꯣꯏꯔꯝꯒꯅꯤ
ꯐꯖ ꯑꯅꯤꯔꯣ ꯗꯤꯁꯦꯝꯕꯔ ꯍꯥꯏꯕꯔꯥ ꯀꯩꯅꯣꯝ ꯍꯥꯏꯕꯅꯦ
ꯔꯤ ꯃꯥ
ꯍꯥ
ꯀꯨꯏꯗꯔꯦꯕ
ꯎꯝ ꯃꯃꯥꯟꯅꯕꯤꯒꯩ ꯂꯣꯏꯅ ꯃꯌꯨꯝ ꯄꯥꯟꯅꯈ꯭ꯔꯦ ꯑꯗꯨꯒꯤꯅꯤ ꯃꯥ ꯃꯊꯟꯇ ꯉꯥꯏꯍꯧꯗꯧꯔꯕ
ꯐꯔꯦꯗ ꯃꯌꯨꯝ ꯄꯟꯒꯤꯕꯅꯥ ꯄꯥꯟꯒꯤꯕꯅꯥ
ꯎꯝ
ꯅꯨꯄꯥꯗꯨꯗꯤ ꯈꯔ ꯉꯥꯎꯁꯟꯅꯕꯅꯤ ꯈꯔ ꯒ꯭ꯌꯥꯟ ꯇꯥꯅ ꯂꯥꯛꯑꯣ ꯍꯥꯏꯅꯤ
ꯀꯩꯕ
ꯃꯄꯥꯗꯣ ꯈꯔ ꯉꯥꯎꯁꯟꯅꯕꯅꯤꯅ ꯍꯥꯟꯅꯗꯤ ꯈꯔ ꯒ꯭ꯌꯥꯟ ꯇꯥꯅ ꯂꯥꯛꯑꯣ ꯍꯥꯏꯑꯣ
ꯃꯥꯏ ꯅꯨꯄꯥꯗꯨꯔ
ꯍꯣꯏ
ꯃꯌꯥꯡ ꯏꯝꯐꯜꯒꯤꯗꯣ
ꯎꯝꯕꯥꯥꯟꯗꯗ
ꯅꯪꯖꯨ ꯈꯪꯕ꯭ꯔ
ꯈꯡꯏ
ꯀꯃꯥꯏꯅ ꯊꯤꯒꯠꯂꯤꯔ ꯅꯪꯅ
ꯅꯠꯇꯦꯍꯦ ꯑꯩꯈꯣꯏ ꯔꯒꯥꯎ ꯁꯥꯟꯅꯃꯤꯟꯅꯄ ꯔꯒꯥꯎ ꯑꯗꯨꯨꯝ ꯁꯥꯟꯅ ꯆꯠꯄꯗ ꯑꯗꯨꯨꯝ ꯊꯦꯡꯅꯔ ꯈꯪꯉꯦ ꯀꯧꯅꯕꯗꯤ ꯅꯠꯇꯦꯗ ꯑꯗꯨꯝ ꯃꯤꯡ ꯀꯀꯥ ꯈꯪꯕꯗꯣ
ꯎꯝ ꯅꯪ ꯁꯨꯖꯤꯌꯥꯅꯤ ꯈꯪꯅꯔꯝꯕꯅꯦꯗꯤ ꯃꯥꯗꯤ ꯈꯪꯕ꯭ꯔꯥ
ꯈꯪꯗꯕꯅꯤ ꯍꯥꯏꯗꯤ ꯑꯩ ꯑꯩꯗꯤ ꯈꯪꯉꯝꯃꯣꯏ ꯑꯩꯅ ꯁꯨꯝ ꯃꯃꯤꯡ ꯇꯥꯕꯩ ꯋꯥꯅꯤ ꯃꯣꯏ ꯁꯨꯝ ꯗꯤꯋꯥꯂꯤ ꯁꯥꯟꯅꯝꯂꯄꯗꯨꯗ ꯁꯁꯥꯅꯤ ꯈꯪꯅꯕꯅꯤ ꯈꯣꯠꯄꯅꯤ ꯍꯥꯏꯕꯗꯨ ꯑꯟꯇ꯭ꯔꯥꯖꯟ ꯂꯁꯋꯤꯟꯗꯖꯨ ꯊꯦꯡꯅꯩꯗꯨꯗ
ꯔꯥꯁꯀꯤꯅꯔꯖꯨ ꯇꯤꯟꯅꯕ꯭ꯔꯥ
ꯑꯥ ꯔꯥꯖꯀꯤꯔꯅ ꯁꯦꯝꯕꯤꯈꯤꯅꯤꯅꯦ ꯑꯗꯣ
ꯑꯣ ꯃꯣꯏꯛ ꯍꯥꯏꯗꯤ ꯊꯕꯛ ꯇꯧꯃꯤꯟꯅꯕ
ꯃꯣꯏ
ꯎꯝ ꯔꯥꯥꯁꯀꯤꯔꯟꯗꯣ ꯁꯤꯗ ꯇꯥꯏꯔꯥ
ꯇꯥꯕꯅꯦ ꯃꯅꯤꯄꯨꯔꯗ ꯂꯩꯔꯤꯕꯅꯤ
ꯎꯝ ꯔꯥꯥꯁꯀꯤꯔꯟꯑꯗꯣ ꯑꯉꯥꯡ ꯑꯣꯏꯔꯤꯉꯩꯗ ꯑꯩꯈꯣꯏꯅꯒ ꯂꯥꯛꯅꯕꯤꯔꯝꯕꯅꯦ ꯑꯗꯨ ꯍꯧꯖꯤꯛꯇꯤ ꯃꯤꯅ ꯅꯩꯒꯔꯦ
ꯆꯠꯂꯣꯍꯦ ꯑꯉꯥꯡ ꯃꯆꯥꯏ ꯇꯥꯢꯞꯇ ꯑꯗꯨꯝ ꯂꯩꯃꯤ ꯊꯕꯛꯁꯨ ꯇꯧꯔꯦ ꯌꯥꯝ ꯂꯦꯝꯅ ꯂꯩ ꯌꯥꯕꯗꯣ
ꯀꯥꯅ
ꯂꯁꯃꯦꯂꯣꯗꯣ
ꯑꯉꯥꯡꯃꯆꯥꯗꯧ ꯂꯩꯔꯤ ꯍꯥꯏꯔꯣ
ꯑꯉꯥꯡꯃꯆꯥꯏ ꯇꯥꯏꯞꯇ ꯂꯩꯔꯤꯃꯦꯕ ꯋꯥꯈꯜꯂꯣꯟ
ꯀ
ꯂꯦꯝꯗꯔ꯭ꯤꯝꯅꯦ ꯍꯥꯏꯕ
ꯅꯪ ꯇꯤꯟ ꯄꯨꯟꯗꯔꯣ
ꯄꯨꯟꯗꯦꯗꯥ ꯍ
ꯎꯝ
ꯗꯤꯛꯁꯟꯗꯤ ꯋꯥꯔꯤ ꯁꯥꯟꯅꯥꯒꯔꯥꯕꯣ
ꯁꯥꯟꯅꯗꯦꯗ ꯃꯥ ꯉꯔꯥꯡ ꯑꯩꯅ ꯁꯦꯝꯕꯗꯣ ꯈꯪꯗ꯭ꯔꯗꯤ ꯁꯦꯝꯃꯤꯟꯅꯁꯦꯅ ꯍꯥꯏꯔꯒ ꯃꯥꯅ ꯉꯥꯏꯍꯥꯛ ꯇꯧꯔ ꯐꯣꯟ ꯇꯧꯗꯤ ꯇꯧꯔꯛꯑꯝꯃꯦ ꯃꯦ ꯑꯩꯅ ꯇꯧꯕ ꯃꯥꯂꯤꯗ ꯑꯗꯨ ꯄꯥꯏꯔꯝꯃꯒ ꯃꯥꯗꯣ ꯄꯥꯈꯠꯂꯤꯔꯥ ꯈꯪꯗꯦ ꯀꯩꯅꯣ
ꯑꯥꯑꯍꯥ
ꯑꯩ ꯀꯩꯅꯣ ꯇꯧꯅꯤꯡꯉꯥꯏ ꯂ ꯇꯧꯔꯛꯀꯦ ꯍꯥꯏꯔ ꯅꯨꯃꯤꯗꯥꯡꯗ ꯊꯦꯡꯉꯀꯥꯟꯗ ꯃꯦꯁꯦꯁ ꯍꯥꯏꯔꯛꯏꯕ ꯍꯧꯖꯤꯛ ꯑꯩꯗꯣ ꯀꯩꯅꯣ ꯀꯔꯤ ꯊꯕꯛ ꯌꯥꯝ ꯆꯤꯟꯕꯒꯤ ꯍꯌꯦꯡꯗꯒꯤꯩꯁꯨ ꯆꯨꯀꯥ ꯀꯥꯞꯄ ꯍꯧꯗꯣꯏꯔꯦ ꯑꯗꯨꯒꯤ ꯐꯔꯛ ꯇꯥꯕꯏꯅꯤ ꯀꯥꯏꯅ ꯑꯗꯨꯩꯅ ꯍꯣꯏ ꯀꯩꯁꯨ ꯀꯥꯏꯗꯦꯗ ꯉꯁꯤꯅ ꯂꯣꯏꯕ ꯅꯠꯇꯦ ꯍꯥꯏꯒꯤꯝꯅꯤ
ꯁꯪꯁꯤꯅ ꯅꯨꯅꯤꯠ ꯀꯌꯥꯅꯤ ꯋꯥꯔꯤ ꯁꯅꯥꯗꯣꯏꯕ
ꯃꯤ ꯑꯃꯃꯥꯝ ꯊꯥꯏꯖ ꯂꯣꯏꯔꯦꯗ ꯃꯇꯝꯗꯤ ꯈꯪꯗꯦ ꯃꯣꯏꯅ ꯍꯥꯏꯔꯛꯇꯦ ꯀꯩꯁꯨ